ꯑꯦ ꯋꯥꯔꯤ ꯁꯥꯕ ꯂꯣꯏꯗ꯭ꯔꯤꯉꯩꯗ
ꯅꯨꯡꯉꯥꯏꯔꯤꯉꯩꯗ
ꯁꯥꯕꯒꯤ ꯇꯣꯞꯄꯤ ꯅꯍꯥ
ꯍꯣꯏ ꯁꯥꯕꯒꯤꯗꯣ ꯄꯤꯤꯁꯕꯨ ꯅꯨꯡꯉꯥꯏꯔꯦ ꯆꯥꯕꯅꯤꯅ ꯑꯁ ꯑꯁꯦꯡꯕ ꯅꯣꯏꯗꯤ ꯎꯝ ꯍꯣꯔꯦꯟ ꯀꯔꯤ ꯃꯊꯦꯜ ꯊꯣꯡꯗꯣꯏꯕ
ꯑꯗꯨ ꯑꯗꯨꯁꯨ ꯃꯊꯥ ꯑꯃꯅꯤ
ꯑ ꯌꯥꯝ ꯅꯣꯛꯅꯤꯡꯉꯦ ꯑꯁꯦꯡꯕꯀꯣ
ꯄꯛ ꯊꯣꯡꯕꯗꯤ ꯌꯥꯝ ꯂꯥꯏꯌꯦ ꯑꯗꯣ ꯌꯦꯟꯁꯥꯡ ꯊꯣꯡꯕꯗꯤ ꯂꯥꯏꯗꯦ ꯍꯥꯏꯕ
ꯑ
ꯑꯗꯨꯒꯤ ꯁꯥ ꯊꯣꯡꯁꯦꯗꯤ ꯍꯥꯏꯕꯅꯦ ꯑ ꯑꯩꯈꯣꯏ ꯗꯗꯥ ꯈꯣꯏꯗꯤ ꯃꯣꯏꯗꯤ ꯅꯨꯄꯥꯅꯤꯅ ꯑꯍꯥꯎꯕꯁꯨ ꯆꯥꯅꯤꯡꯉꯤꯗꯣ
ꯍꯣꯏ ꯅꯨꯄꯥꯗꯤꯀꯣ ꯑꯁ ꯏꯆꯦ ꯍꯨꯏꯗꯤ ꯑꯍꯥꯎꯕ ꯑ ꯆꯥꯅꯤꯡꯗꯕꯒꯤ ꯃꯥ ꯌꯦꯟ ꯆꯥꯁꯤ ꯍꯥꯏꯕꯅꯦꯕ ꯑꯩꯅ ꯁꯨꯛꯌꯥ ꯌꯥ ꯗꯕ ꯍꯥꯏꯕꯗꯤ ꯑꯁ ꯁꯥꯕꯒ ꯑꯩꯗꯤ ꯑꯩꯒꯤ ꯁꯧꯒ꯭ꯔꯤꯅ ꯑꯩꯒꯤ ꯐꯦꯚꯣꯔꯥꯏꯠꯅꯦ
ꯍꯤ ꯍꯤ ꯍꯤ ꯍꯤ ꯑꯗꯨꯅ ꯏꯐꯥ ꯐꯔꯦ ꯑꯗꯣ ꯁꯥ ꯁꯥꯕꯀꯥꯟꯅ ꯅꯦ ꯁꯟꯁꯥꯅꯦ ꯑꯣꯛꯁꯥꯅꯦ ꯆꯥꯁꯤꯜꯂꯣ ꯑꯥ ꯍꯦꯟꯅ ꯁꯥꯕꯅꯦ ꯁꯥ ꯆꯥꯕꯁꯦ ꯑꯩ ꯑꯗꯣ ꯌꯦꯟꯒꯨꯝꯕ ꯆꯥꯕ ꯅꯨꯃꯤꯠꯇꯤ ꯈꯪꯗꯦ ꯑꯗꯣ ꯑꯩ ꯑꯣꯛꯁꯥꯒꯨꯝꯕ ꯁꯟꯁꯥꯒꯨꯝꯕ ꯆꯥꯔꯗꯤ ꯍꯦꯟꯅ ꯁꯥꯏ ꯑꯩꯒꯤ ꯕꯣꯗꯤꯗꯤ ꯑꯩ ꯑꯩꯒꯤꯗꯃꯛꯇꯗꯤ
ꯍꯩꯕꯣꯡꯗꯣ ꯈꯪꯕ ꯅꯠꯇ꯭ꯔꯣ
ꯍꯩꯕꯣꯡ
ꯍꯣꯏ
ꯀꯔꯝꯕꯗꯨꯔꯥ
ꯑ ꯏꯪꯂꯤꯁꯇ ꯖꯦꯛꯐ꯭ꯔꯨꯠ ꯀ ꯀꯧꯕꯒꯨꯝ
ꯑ ꯆ ꯆ ꯆ ꯆ ꯆꯥ ꯈꯪ
ꯌꯥꯝ ꯁꯥꯕꯗꯣ ꯑꯗꯨꯁꯨ ꯆꯥꯔꯗꯤ ꯁꯥꯏ ꯍꯥꯏꯕꯅꯦ
ꯑꯣꯏꯔꯝꯅꯤꯌꯦꯠ ꯑꯁꯤ ꯍꯥꯎꯔꯝꯃꯣꯏꯗ ꯈꯨꯟꯒꯤ ꯅꯠꯇ꯭ꯔꯗꯤ ꯑꯗꯨ ꯁꯨ ꯒꯤꯠ ꯒꯤꯠ ꯇꯧꯔ ꯍꯥꯎꯇꯦ
ꯀꯣ ꯈꯨꯟꯒꯤꯅ ꯈ꯭ꯋꯥꯏꯗꯩ ꯕꯦꯁꯅꯦ ꯆꯥꯕ ꯈꯣꯠꯄꯗꯤꯀꯣ
ꯃꯥꯟꯅꯤ ꯈꯨꯟꯒꯤꯗꯨꯗꯤ ꯀꯩꯅꯣ ꯑꯣꯏ ꯍꯥꯏꯕ ꯆꯥꯕ ꯀꯥꯟꯗ ꯊꯨꯝꯃꯒ ꯑꯃ ꯁꯣꯐ ꯑꯣꯏꯔꯒ ꯍꯥꯎꯕ ꯑꯃ ꯌꯥꯎꯕꯅꯦ ꯑꯗꯨ ꯑꯁ ꯑꯁꯤ ꯃꯄꯥꯟꯒꯤ ꯗꯤ ꯃꯨꯟ ꯃꯨꯟꯗꯕꯅꯦꯕ ꯃꯨꯟꯗꯕꯤ ꯍꯦꯛꯑꯒ ꯃꯨꯟꯍꯟ ꯕꯅꯤꯅꯥ ꯒꯤꯠ ꯒꯤꯠ ꯂꯥꯎꯔꯒ ꯎꯝ ꯍꯥꯎꯕꯗꯣ ꯌꯥꯎꯗꯕꯅꯦ
ꯑꯗꯨ ꯑꯁꯦꯡꯕ ꯃꯣꯏꯒꯤꯗꯤ ꯑꯗꯨꯃꯥꯏ ꯇꯧꯕꯅꯤꯅ
ꯎꯝ
ꯌꯥꯗꯦꯗ
ꯀꯨꯀꯨꯝꯕꯔꯁꯨ ꯍꯥꯎꯇ꯭ꯔꯥꯅꯦ ꯈꯨꯟꯒꯤꯗꯤ
ꯍꯣꯏ ꯍꯥꯎꯋꯦ ꯑꯗꯨꯁꯨ ꯍꯣꯏ
ꯊꯣꯠ ꯊꯣꯠ ꯂꯥꯎꯔꯒ
ꯉꯦ ꯅꯪ ꯍꯨꯖꯤꯛ ꯍꯥꯏꯔꯒ ꯍꯦꯛ ꯍꯦꯛꯑꯒ ꯆꯥꯕꯁꯨ ꯍꯥꯎꯕꯅꯦ
ꯍꯣꯏ ꯑꯩ ꯑꯩ ꯐꯅ ꯌꯥꯝ ꯆꯥꯕ ꯉꯝꯅꯤ ꯑꯗꯨ ꯑꯁꯤꯒꯤꯗꯤ ꯑꯅꯤꯒꯨꯝꯕ ꯆꯥꯕꯗ ꯌꯥꯗꯣ ꯌꯥꯔꯦ ꯑꯗꯨꯝ
ꯑꯁꯤꯒꯤꯗꯤ ꯀꯩꯅꯣꯃ ꯍꯣꯏ ꯑꯁꯤꯒꯤꯗꯤ ꯆꯥꯕ ꯀꯥꯟꯗ ꯀꯩꯅꯣ ꯈꯣꯡꯗ꯭ꯔꯣ ꯑꯣ ꯑꯥꯗꯒꯤꯗꯤ ꯆꯥꯕ ꯀꯥꯟꯗ
ꯃꯨꯛꯕꯥꯡꯒꯤ ꯇꯥꯏꯞꯇ ꯍꯥ
ꯍꯨꯝ
ꯃꯨꯛꯕꯥꯡꯒꯤ ꯇꯥꯏꯞꯇ ꯌꯥꯕꯅꯦ ꯑꯗꯣ
ꯎꯝ ꯑꯁ ꯅꯪ ꯆꯤꯡꯒꯤ ꯍꯥꯏꯔꯒ ꯆꯥꯅꯤꯡꯉꯦ
ꯑꯩꯅ ꯆꯤꯡꯒꯤꯗ ꯈ꯭ꯋꯥꯏ ꯄꯥꯝꯕꯗꯤ ꯑꯗꯨ ꯀꯨꯀꯨꯝꯕꯔꯅꯦ
ꯑ ꯀꯩꯅꯣꯝꯃ ꯇꯨꯝꯄꯥ ꯑ ꯃꯩꯔꯦꯟ ꯃꯥꯟꯕ ꯑꯃ ꯂꯩꯕꯗꯣ ꯈꯪꯕ꯭ꯔꯣ ꯑꯗꯨꯁꯨ ꯂꯩꯕꯅꯦ
ꯑꯗꯨꯗꯨ ꯑꯗꯨꯗꯤ ꯑꯩ ꯃꯅꯝ ꯈꯤꯇꯪ ꯍꯩꯅ
ꯑꯇꯪ ꯍꯩꯅꯕ ꯋꯥꯠꯂꯦ ꯑꯗꯨꯁꯨ ꯑꯩꯗꯤ ꯍꯥꯎꯋꯦꯀꯣ ꯑꯩꯗꯤꯀꯣ ꯁꯤ ꯅꯪꯅ ꯍꯧꯖꯤꯛ ꯎꯝ ꯍꯧꯖꯤꯛꯀꯤꯗꯣ ꯃꯨꯟꯕ ꯀꯥꯟꯗ ꯁꯤꯟꯕ ꯁꯨ ꯃꯣꯔꯣꯛ ꯍꯥꯞꯄꯒꯁꯨ ꯍꯥꯎꯋꯦ
ꯎꯝ ꯎꯝ ꯑꯆꯥꯎꯕꯗꯨꯔꯥ ꯑꯆꯕꯗꯣ ꯍꯣꯏ ꯑꯗꯨꯁꯨ ꯍꯥꯎꯗꯤ ꯍꯥꯎꯋꯦ ꯑꯗꯨ ꯑꯩ ꯈꯪꯗꯦ ꯃꯅꯝꯗꯣ ꯑꯩꯉꯣꯟꯗ ꯈꯤꯇꯪ ꯍꯩꯅꯕ ꯋꯥꯠꯂꯦ
ꯑꯣ ꯑꯣ ꯑꯩꯈꯣꯏ ꯃꯅꯝ ꯑꯩ ꯃꯅꯝ ꯑꯩꯅ ꯄꯥꯝꯕꯒꯤꯔ ꯈꯪꯗꯦ ꯑꯩ ꯍꯥꯎꯗꯤ ꯍꯥꯎꯋꯦ ꯔꯤꯍꯕꯕꯥ ꯍꯜꯂꯣ
ꯐꯕ
ꯍꯣꯏ ꯅꯪꯉꯥꯏꯔꯒ ꯑꯩ ꯆꯥꯅꯤꯡꯕ ꯐꯥꯎꯔꯦ ꯆꯅꯤꯡꯉꯦ ꯍꯧꯖꯤꯛꯁꯨ ꯅꯣꯏꯗꯤ ꯆꯤꯡ ꯑꯗꯨꯝ ꯊꯥꯔꯛꯑꯣ ꯌꯥꯗ꯭ꯔꯣ ꯇꯥꯕ꯭ꯔꯣ ꯍꯜꯂꯣ ꯇꯥꯗꯕ꯭ꯔꯣ ꯇꯥꯕ꯭ꯔꯣ ꯇꯥꯕ꯭ꯔꯣ
ꯑꯗ ꯎꯝ ꯀꯩꯅ ꯅꯝꯕꯔ